ꯍꯣ ꯇꯥꯕ꯭ꯔꯥ ꯑꯣ ꯀꯛꯄꯤꯔꯨꯔꯦ ꯀꯛꯄꯤꯔꯨꯔꯦ ꯈꯣꯡ ꯈꯛꯇꯅꯤꯗ
ꯎꯝ
ꯃꯈꯣꯡꯗꯣ ꯉꯔꯥꯡ ꯀꯛꯑꯣ ꯍꯥꯏꯕ ꯑꯗꯣ ꯉꯔꯥꯡꯗꯣ ꯃꯥꯏ ꯃꯄꯣꯛ ꯅꯨꯃꯤꯠ ꯇꯥꯕ ꯑꯗ ꯑꯩꯅ ꯅꯣꯡꯉꯥꯜꯂ ꯀꯛꯀꯦ ꯍꯥꯏꯕ ꯑꯗꯨꯒꯤ ꯊꯝꯕꯅꯤꯅ ꯉꯁꯥꯏꯗꯒꯤ ꯍꯥꯏ ꯂꯩꯔꯕ ꯎ
ꯍꯅꯤ ꯍ ꯑꯣꯏꯅ
ꯑ ꯑꯗꯨꯒꯤꯅꯦ ꯑꯗꯨꯅꯤꯗ ꯍꯧꯖꯤꯛꯀꯤꯗꯣ ꯑꯩꯅ ꯍꯥꯏꯁ ꯅꯣꯏꯒꯤꯅꯦ ꯅꯣꯏꯒꯤ ꯍꯧꯖꯤꯛꯀꯤ ꯌꯨꯝꯗ ꯅꯪ ꯂꯝꯁꯨ ꯂꯩ ꯍꯥꯏꯗ꯭ꯔꯥ ꯑꯗꯨꯏꯗꯨꯗ ꯅꯪ ꯃꯁꯥ ꯃꯁꯥ ꯊꯥꯗꯣ ꯃꯆꯥ ꯃꯆꯥ ꯌꯨꯝꯁꯤꯜꯂꯒ ꯌꯦꯡꯉꯣꯕꯀꯣ ꯑꯗꯨꯒ ꯇ꯭ꯔꯥꯏ ꯇꯧꯕ ꯑꯍꯥꯝꯕꯒꯤ ꯆꯍꯤ ꯑꯃ ꯑꯅꯤꯗ ꯑꯗꯨꯝ ꯌꯦꯡꯉꯣꯕ ꯍꯧꯕꯅꯦꯕ ꯇꯀꯠ ꯇꯛꯀꯠꯇꯅ ꯄꯥꯜꯂꯦ ꯍꯥꯏꯕ
ꯇ ꯌꯦꯡꯊꯣꯛꯆꯔꯛꯪ ꯑꯗꯨꯅꯤ ꯀꯨꯟꯗꯣ ꯑꯃꯅꯤ ꯄꯥꯝꯕꯤ ꯑꯃꯅꯤ ꯊꯤꯔꯒꯅꯦ ꯑꯗꯨꯃꯛ ꯑꯥ ꯊꯥꯗꯣꯛꯑꯒ ꯀꯌꯥꯝ ꯌꯥꯅꯤ ꯌꯥꯔꯣꯏꯗꯝ ꯌꯦꯡ ꯊꯣꯛꯑꯒꯅꯦ
ꯎꯝ ꯐꯖꯅ ꯁꯥꯠꯄꯅꯤꯀꯣ ꯀꯨꯟꯗꯣꯛ ꯑꯩꯈꯣꯏ ꯒꯝꯂꯥꯗ ꯊꯥꯏꯑꯕꯀꯣ ꯊꯥꯏꯅ
ꯑꯝ
ꯀ꯭ꯔꯤꯔꯤ ꯇꯦꯛꯊꯉꯩ ꯁꯥꯠꯂꯤꯉꯣ
ꯑꯩꯈꯣꯏ ꯂꯝꯁꯦ ꯈꯔꯗꯤ ꯀꯩꯅꯣ ꯇꯧꯋꯦ ꯑ ꯏꯪꯈꯣꯜ ꯀꯅꯕ ꯂꯝꯗꯤ ꯄꯤꯛꯇ꯭ꯔꯨ ꯄꯤꯛꯦ ꯑꯒꯔ ꯀꯗ ꯑꯗꯨꯗꯨꯃ ꯂꯩꯔꯦ ꯑꯗꯨꯒ ꯂꯝ ꯈꯔ ꯆꯥꯎꯅ ꯂꯩꯔꯤ ꯁꯤꯗꯤ ꯀꯨꯠ ꯈꯔ ꯀꯨꯠꯄ ꯍꯥꯏꯁꯦ ꯌꯥꯝ ꯀꯨꯠꯄ ꯅꯠꯇ꯭ꯔꯁꯨ ꯍꯧꯖꯤꯛꯇꯤ ꯌꯨꯝ ꯁꯥꯄꯩ ꯊꯣꯡꯒꯠꯅꯔꯒ ꯈꯔ ꯀꯨꯠꯍꯧꯕꯗꯣ ꯑꯣꯏꯌꯦꯕꯀꯣ ꯑꯗꯨꯅ ꯑꯗꯨꯗꯨ ꯈꯔ ꯊꯣꯟꯖꯜꯂꯒ ꯊꯥꯕ ꯑꯃ ꯅꯠꯇ꯭ꯔꯒꯅ ꯑꯩꯈꯣꯏꯒꯤ ꯐꯥꯔꯝꯗꯨꯗꯤ ꯑꯃꯨꯛ ꯑꯗꯨꯝ ꯀꯩꯅꯣ ꯇꯣꯡꯅꯕꯒꯤ ꯄꯣꯠꯆ ꯆꯩ ꯊꯥꯅꯕꯒꯤ ꯑꯗꯨꯝ ꯇꯣꯡꯉꯦ ꯑꯗꯨꯗꯨꯅ ꯑꯗꯨ ꯊꯥꯔꯁꯨ ꯌꯥꯏꯑ ꯑꯗꯨꯗ ꯐꯥꯝꯁꯦ ꯂꯥꯞꯄꯅꯤꯅꯅꯦ ꯅꯤꯅꯤ ꯐꯝꯁꯤꯂ ꯐꯠꯇ
ꯄꯥꯝꯕꯤꯁꯤꯡꯁꯤꯗꯤ ꯎꯝ ꯑꯩꯅ ꯍꯥꯏꯔꯤꯕ ꯄꯥꯝꯕꯤ ꯁꯤꯡꯁꯤꯗꯤꯀꯣ ꯌꯥꯝꯁꯨꯇꯣꯟ ꯆꯪꯗꯧꯅ
ꯎꯝ
ꯌꯥꯝ ꯋꯥꯏꯜ ꯑꯣꯏ ꯄꯨꯡꯍꯧꯗ ꯍꯧꯖꯩꯑꯕ ꯅꯪꯕꯨ
ꯈꯒꯔ ꯆꯥꯡꯅꯏ ꯆꯥꯠꯄꯤꯔꯒ ꯀꯣ ꯆꯌꯣꯜ ꯃꯅꯨꯡꯗ ꯑꯃꯨꯔꯛ ꯑꯃꯨꯔꯛꯀ ꯆꯠꯄꯤꯔꯒꯗꯤ ꯌꯥꯕ ꯌꯥꯏ ꯅꯠꯇ꯭ꯔꯥ
ꯁꯦ ꯊꯥ ꯇꯣꯛꯈ꯭ꯔꯒ ꯅꯪ ꯅꯪ ꯅꯪꯒꯤ ꯍꯧꯋꯦ ꯍꯥꯏꯗꯣ ꯃꯁꯥꯗ ꯌꯥꯝ ꯄꯤꯛꯑꯝꯒꯅꯤ ꯃꯄꯣꯞ ꯆꯥꯎꯔꯝꯃꯣ
ꯆꯥꯎꯕꯅꯤ
ꯀꯌꯥꯝ ꯆꯥꯎꯒꯦꯕ
ꯑꯗꯨꯝ ꯑꯩꯈꯣꯏꯒꯤ ꯈꯨꯠ ꯑꯩꯈꯣꯏ ꯑꯩꯈꯣꯏꯒꯤ ꯈꯨꯠꯀ ꯍꯥꯏꯅꯤ
ꯑꯃ ꯃꯕꯣꯞ ꯆꯥꯎꯕ ꯍꯥꯏꯗꯤ ꯂꯩꯗꯅ ꯁꯥꯡꯇꯣꯔꯛꯑꯒ ꯃꯁꯥꯒ ꯄꯥꯔꯒ ꯁꯥꯡꯇꯣꯔꯛꯄꯗꯣ ꯇꯧꯕ꯭ꯔꯕ
ꯄꯥꯗꯕꯤꯗ ꯄꯥꯗꯕꯤ ꯑꯗꯨꯝ ꯆꯥꯎꯔꯦ ꯑꯁ ꯑꯩꯈꯣꯏ ꯑꯣ ꯃꯣꯏ ꯃꯁꯥꯗꯨꯗꯒꯤ ꯑꯗꯨꯝ ꯁꯨꯡꯂꯦꯡ ꯂꯦꯡꯗ꯭ꯔꯦꯗ ꯃꯁꯥꯗꯣ ꯃꯗꯨ
ꯀꯌꯥꯝ ꯁꯟꯗꯣꯛꯀꯦꯕ
ꯁꯟꯗꯣꯛꯇ꯭ꯔꯦꯕ ꯃꯁꯥꯗꯗꯪ
ꯑꯣ ꯑꯗꯨ ꯖꯒꯥꯗꯣ ꯂꯩꯍꯥꯎ ꯌꯥꯎꯔꯝꯃꯣꯏꯕ ꯑꯩꯅ ꯍꯥꯏꯗꯣ ꯁꯟꯊꯤꯒꯨꯝꯕ ꯌꯦꯟꯊꯤꯒꯨꯝꯕꯅꯦ ꯍꯥꯄꯤꯑꯣꯕ ꯑꯗꯨ ꯑꯗꯣ ꯍꯧꯖꯤꯛ ꯃꯥꯒꯤ ꯑꯃ ꯀꯡ ꯀꯩꯅꯣꯝ ꯍꯥꯏꯅꯦ ꯍꯤꯗꯥꯛ ꯑꯃ ꯍꯥꯏꯌꯦ ꯀꯡ ꯀꯩꯅꯣꯝ ꯃꯃꯤꯡ ꯀꯥꯎꯔꯛꯑ ꯑꯩ
ꯀꯩꯅꯣꯛꯇ ꯗꯔꯒꯔꯣꯟ
ꯗ꯭ꯔꯥꯒꯟ ꯐ꯭ꯔꯨꯠ ꯈꯛꯀꯤ ꯑꯥ ꯀꯤꯡ ꯀꯩꯅꯣꯝ ꯍꯥꯏꯕꯅꯦ ꯑꯩ ꯅꯤꯡꯁꯤꯡꯉꯛꯀꯦ ꯑꯗꯣ ꯑꯩꯈꯣꯏꯁꯨ ꯍꯥꯞꯇ꯭ꯔꯤꯕꯀꯣ ꯑꯗꯣ ꯍꯥꯞꯄꯣ ꯍꯥꯏꯌꯦ ꯍꯣ ꯍꯣꯏ ꯍꯣꯏ ꯂꯩꯍꯥꯎ ꯂꯩꯅꯕ ꯂꯩꯍꯥꯎ ꯂꯩꯅꯕ ꯃꯥꯒꯤ ꯃꯆꯤꯟꯖꯥꯛ ꯀꯤꯡꯗꯝ ꯐ꯭ꯔꯤꯠ ꯈ꯭ꯔꯝ ꯍꯥꯏꯌꯦꯕ ꯑꯩ ꯀꯥꯎꯔꯦ
ꯑꯣ ꯑꯣ
ꯑꯗꯨꯗꯣ ꯍꯥꯞꯄꯤꯕ ꯀꯥꯟꯗꯅꯦ ꯃꯥꯁꯦ ꯍꯝꯐꯝꯝ ꯀꯩꯅꯣ ꯇꯧꯖꯕꯗꯣ ꯃꯔꯥꯡ ꯀꯥꯏꯅ ꯇꯧꯖꯕꯗꯣ ꯑꯗꯨ ꯑꯣꯏ ꯍꯥꯏꯌꯦꯕ ꯑꯗꯣ ꯑꯩꯁꯨ ꯑꯝꯇꯪ ꯆꯠꯂꯀꯥꯟꯗ ꯍꯪꯒꯦꯅ ꯇꯧꯕꯅꯦ ꯑꯗ ꯁꯤꯁꯦ ꯗ꯭ꯔꯥꯒꯟ ꯐ꯭ꯔꯨꯏꯠ ꯇꯧꯕ ꯑꯩꯈꯣꯏ ꯃꯅꯤꯄꯨꯔꯗ ꯗ꯭ꯔꯥꯒꯟ ꯐ꯭ꯔꯨꯏꯠꯇ ꯑꯣꯏꯁꯦ ꯆꯍꯤ ꯑꯃꯅꯤ ꯑ ꯑꯍꯨꯝꯁꯤꯗꯅꯦꯕ ꯌꯥꯝ ꯌꯥꯝ ꯍꯦꯟꯅ ꯇꯧꯔꯛꯇ꯭ꯔꯤꯕ
ꯁꯣꯝꯗꯁꯨ ꯀꯨꯝꯕꯤꯔꯣꯝ ꯁꯥꯏꯠꯇ ꯍꯥꯏꯇꯥꯔꯦꯀꯣ ꯑꯩꯈꯣꯏ ꯑꯇꯩꯃ ꯑꯃ ꯂꯩꯌꯦ ꯀꯨꯝꯕꯤꯔꯣꯝ ꯁꯥꯏꯠꯇꯁꯨ ꯃꯌꯥꯝ ꯑꯣꯏꯅ ꯐꯥꯝ ꯑꯣꯏꯅ ꯆꯥꯎꯅ ꯇꯧꯔꯒ ꯑꯗꯨ ꯃꯌꯥꯝ ꯄꯥꯜꯂꯦ ꯍꯥꯏꯕꯣ ꯑꯣ ꯀꯩꯁꯨ ꯌꯥꯝ ꯁꯦꯟꯅꯅꯤꯡꯉꯥꯏ ꯂꯩꯇꯦ ꯃꯣꯏ ꯑꯗꯨꯝ ꯊꯝꯃꯒ ꯑꯗꯨꯝ ꯄꯥꯟꯖꯕ ꯉꯥꯛꯇꯅꯦꯅ ꯍꯥꯏꯌꯦꯕꯀꯣ ꯑꯗꯨꯅ ꯃꯌꯥꯝ ꯄꯥꯂꯦꯅ ꯍꯥꯏꯌꯦ ꯑꯗꯨꯗꯨꯅ ꯑꯗꯨꯝ ꯑꯗꯨꯗꯣ ꯌꯣꯟꯕꯒ ꯑꯗꯨꯝ ꯀꯥꯟꯅꯕꯗꯣ
ꯀꯥꯟꯅꯕꯅꯦ ꯀꯩꯅꯣ ꯀꯦꯖꯤꯗ ꯑꯥ ꯌꯧꯔꯤꯅꯤ ꯀꯩꯅꯣ
ꯎꯝ
ꯃꯃꯜ ꯌꯥꯝ ꯇꯥꯡꯉꯦ ꯑꯗꯨꯒꯅꯦ ꯁꯤꯁꯦ ꯇꯥꯡꯉꯁꯨ ꯆꯥꯏꯌꯦꯕ ꯌꯥꯝ ꯁꯥꯊꯤꯕ ꯑꯃꯅ
ꯍꯛꯆꯥꯡꯗꯁꯨ ꯐꯕ ꯄꯣꯠ ꯑꯣꯏꯗꯣꯏꯅꯤꯅ ꯅꯠꯇ꯭ꯔꯥ
ꯇꯥꯡꯉꯁꯨ ꯆꯥꯏꯌꯦꯕ ꯑꯗꯨꯅ ꯑꯩꯈꯣꯏ ꯐꯧꯗ ꯂꯩ ꯉꯝꯗꯕꯒꯤ ꯏ ꯂꯩꯗ꯭ꯔꯤꯅꯦ ꯅꯣꯡ
ꯈꯣꯏ ꯎ ꯑꯩꯈꯣꯏꯒꯤ ꯐꯥꯝꯁꯤꯅꯅꯦ ꯀꯩꯅꯣ ꯑꯣꯏꯕꯅꯤꯅ ꯉꯥ ꯐꯥꯝ ꯑꯣꯏꯅ ꯇꯧꯕꯅꯤꯅꯅꯦ ꯂꯝꯁꯦ ꯀꯨꯠꯂꯦ ꯑꯗꯨꯅ ꯄꯜꯂꯤ ꯄꯜꯂꯤꯁꯤꯡꯁꯤꯅ ꯄꯜꯂꯤ ꯄꯂꯤꯁꯤꯡꯅ ꯊꯥꯕ ꯑꯃ
ꯄꯜꯂꯤꯗꯒꯤ ꯃꯌꯥꯏ ꯃꯌꯥꯏꯗꯣ ꯄꯜꯂꯤꯒꯤ ꯄꯔꯦꯡ ꯃꯌꯥꯏ ꯃꯌꯥꯏꯗꯣ ꯑꯗꯨ ꯅꯣꯏ ꯄꯜꯂꯤ ꯍꯥꯏꯁꯦ ꯒꯥꯔꯤ ꯊꯧꯕꯗꯤ ꯌꯥꯏꯗꯅ ꯒꯥꯔꯤ ꯑꯆꯧꯕ ꯑꯃ ꯊꯧꯕ ꯌꯥꯔꯤ ꯄꯜꯂꯤ ꯅꯠꯇ꯭ꯔꯣ
ꯌꯥꯗꯗ
ꯀꯌꯥꯝ ꯆꯥꯎꯕ ꯒꯥꯔꯤ ꯊꯧ ꯌꯥꯒꯦ
ꯀꯔꯤ ꯃꯆꯥꯗꯤ ꯑꯗꯨꯝ ꯊꯧꯕ ꯌꯥꯔꯦꯣ ꯀꯣ ꯑꯗꯨꯒ ꯍꯣꯏ ꯒꯥꯔꯤꯆꯧꯕ ꯍꯥꯏꯁꯦ ꯊꯖꯤꯤꯟꯕ ꯌꯥꯕ ꯂꯩ ꯑꯗꯣ ꯁꯨꯝ ꯆꯠꯄꯤꯗꯕꯅꯤꯅꯅꯦ ꯅꯥꯄꯤꯁꯦ ꯁꯣꯡꯉꯒꯅꯦ ꯃ ꯑꯗꯨ ꯁꯦꯟꯅꯕ ꯑꯃ
ꯍꯣꯏ ꯑꯗꯨ ꯃꯌꯥꯏ ꯃꯌꯥꯏ ꯑꯣꯏ ꯅꯥꯀꯟ ꯅꯥꯀꯟꯗ ꯃꯤ ꯆꯠꯂꯁꯨꯅꯦ ꯃꯌꯥꯏ ꯃꯌꯥꯏ ꯊꯥꯎꯕ ꯀꯩꯒꯤꯅꯣ ꯍꯥꯏꯔ ꯀꯥꯟꯗꯅꯦ
ꯀꯩꯅꯣꯅꯦ ꯃꯇꯥꯏ ꯃꯇꯥꯏꯗ ꯊꯥꯔꯒ ꯃꯌꯥꯏꯗ ꯃꯤ ꯆꯠꯀꯗꯕꯅꯤꯅꯦ ꯅꯪꯕꯣ
ꯅꯠꯇꯦꯌꯦꯦ ꯑꯩꯅ ꯍꯥꯏꯕꯗꯤꯅꯦ ꯅꯪꯒꯤꯗꯣ ꯂꯩꯕꯥꯛ ꯊꯣꯟꯖꯟꯕ ꯑꯗꯒꯤ ꯅꯥꯀꯟ ꯅꯥꯀꯟꯗ ꯆꯣꯟꯊꯔꯛꯄꯗꯣ ꯅꯨꯡꯉꯥꯏꯅꯕꯒꯤꯅꯦ ꯄꯨꯈ꯭ꯔꯤꯔꯣꯝꯗ ꯇꯥꯈꯤꯗꯅꯕ ꯍꯥꯏꯕ
ꯃꯌꯥꯏ ꯃꯌꯥꯏꯗ ꯍꯖꯤꯜꯂꯗꯤ ꯒꯥꯔꯤꯗꯤ ꯀꯃꯥꯏꯅ ꯆꯠꯇꯣꯏꯏ ꯑꯗꯨꯅ ꯃꯇꯥꯏ ꯃꯇꯥꯏ ꯊꯥꯔꯒ ꯃꯤ ꯆꯠꯊꯣꯛ ꯆꯠꯁꯤꯟ ꯃꯌꯥꯏꯗ ꯇꯧꯅꯗꯕ ꯅꯠꯇ꯭ꯔꯣ ꯃꯗꯨ ꯀꯩꯅꯣ ꯇꯧꯕ ꯑꯃꯗꯤ ꯌꯥꯝ ꯆꯪꯉꯦ ꯐꯖꯅꯅꯦ ꯑꯩꯈꯣꯏꯅ ꯑꯩꯈꯣꯏꯅ ꯐꯖꯅꯅꯦ ꯁꯦꯝꯕꯤꯕ ꯑꯃꯗꯤ ꯆꯪꯉꯦ ꯇꯨꯝꯃ
ꯑꯥ
ꯇꯧꯒꯦ ꯍꯥꯏꯅ ꯑꯩꯈꯣꯏꯅ ꯊꯕꯛꯁꯦ ꯇꯧꯔꯒꯦꯅ ꯄꯨꯔꯥ ꯂꯦꯞꯄꯒ ꯇꯧꯕ ꯑꯃ ꯁꯨꯝ ꯃꯑꯣꯡꯒꯤ ꯇꯧꯕꯗꯗꯤ ꯀꯩꯝ ꯀꯥꯟꯅꯗꯧ ꯃꯥꯟꯗꯦ ꯃꯁꯤ
ꯑꯗꯨ ꯑꯣꯏ ꯇꯔꯁꯨ ꯇ꯭ꯔꯥꯌꯦꯜꯒꯤꯗꯤ ꯌꯦꯡꯉꯣ ꯑꯩꯈꯣꯏꯒꯤꯁꯦ ꯇ꯭ꯔꯥꯌꯦꯜꯅꯦ ꯑꯩ ꯊꯥꯔꯤꯁꯦ ꯌꯨꯝꯗ ꯆꯥꯅꯕ ꯈꯛꯀꯤ ꯈꯜꯂꯒ ꯑꯗꯣ ꯄꯥꯜꯂꯛꯏꯁꯤꯅꯤ ꯗꯅ ꯈꯪꯉꯕ ꯑꯗꯣ ꯑꯩꯅ ꯍꯥꯏꯁꯦ ꯌꯥꯝ ꯂꯩ ꯌꯥꯝ ꯂꯩ ꯃꯅꯤꯄꯨꯔꯗ ꯑꯗꯨꯒ ꯑꯩꯒꯤ ꯑꯩꯒꯤꯗ ꯑꯩꯈꯣꯏꯗ ꯂꯤꯆꯤ ꯂꯤꯆꯤ ꯄꯥꯝꯕꯤ ꯑꯃ ꯂꯩꯌꯦꯕ ꯃꯁꯤ ꯌꯥꯝ ꯆꯥꯎꯋꯦꯕ ꯕ ꯃꯅꯤꯄꯨꯔꯗ ꯐꯪꯕ ꯃꯄꯥꯟꯗꯩ ꯄꯨꯔꯛꯄ ꯂꯤꯆꯤꯗꯨꯒ ꯃꯥꯟꯅꯗꯦꯕ ꯕꯦꯔꯥꯏꯇꯤ ꯈꯦꯠꯅꯩꯌꯦꯕ ꯑꯗꯨꯗꯣ ꯕꯦꯔꯏꯗꯤ ꯈꯦꯠꯅꯩꯗꯤ ꯂꯤꯆꯤꯁꯦ ꯃꯅꯨꯡꯗ ꯃꯔꯨ ꯄꯤꯛꯄ ꯑꯃꯒ ꯆꯥꯎꯕ ꯑꯃꯒ ꯑꯅꯤ ꯁꯨꯏꯕ ꯃꯔꯨ ꯆꯥꯎꯕꯁꯤꯅ ꯃꯇꯣꯡ ꯌꯥꯝꯗꯦꯕ ꯃꯔꯨ ꯄꯤꯛꯄꯁꯤꯅ ꯃꯇꯣꯡ ꯌꯥꯝꯃꯦꯕꯀꯣ ꯑꯗꯣ ꯑꯩꯈꯣꯏꯁꯤꯅ ꯃꯔꯨ ꯄꯤꯛꯄꯅꯦꯕ ꯃꯁꯥ ꯌꯥꯝ ꯆꯥꯎꯕ ꯅꯣꯏ ꯅꯣꯏ ꯂꯥꯎꯔꯒ ꯃꯕꯨꯛ ꯊꯜꯂ
ꯎꯝ ꯎꯝ
ꯍꯥꯎꯕ ꯈꯨꯍꯥꯎ ꯁꯦ
ꯎꯝ ꯍꯧꯖꯤꯛꯀꯥꯟ ꯑꯥ
ꯊꯥꯕ ꯌꯥꯏ ꯑꯗꯨꯁꯨ ꯃꯥꯁꯨ ꯄꯥꯝꯕꯤ ꯄꯨꯡꯆꯥꯎ ꯆꯥꯎꯗꯦ ꯍꯥꯏꯔ ꯑꯣ
ꯍꯧꯖꯤꯛꯀꯥꯟꯁꯦ ꯑꯩꯈꯣꯏꯒꯤ ꯎꯝ ꯑꯥꯝ ꯂꯩꯗꯅ ꯒꯥꯔꯗꯦꯟꯒꯨꯝꯕ ꯑꯣꯏꯔꯁꯨ ꯑꯗꯨꯝ ꯂꯩ ꯍꯩ ꯔꯥꯁꯦ ꯊꯥꯔ ꯊꯥꯔꯒ ꯃꯌꯥꯝ ꯇꯧꯔꯦ ꯑꯗꯨꯒ ꯑꯗꯨꯝꯈꯛ ꯇꯪꯒꯤ ꯇꯧꯕ ꯄꯥꯏꯅꯦꯄꯜ ꯈꯛꯇꯪꯒꯤ ꯇꯧꯕꯁꯨ ꯂꯩꯕ ꯃꯥꯜꯂꯦ ꯄꯥꯏꯅꯦꯄꯜꯒꯤ ꯐꯥꯝꯗ ꯉꯧꯕ ꯂꯩꯔꯦ ꯇꯃꯦꯡꯂꯪꯒꯤ ꯐꯥꯔꯝꯗꯅ ꯇꯧꯕ ꯂꯩꯔꯦ ꯕꯣꯔꯣꯏ ꯈꯛꯇꯪꯒꯤ ꯐꯥꯔꯝ ꯇꯧꯕꯁꯨ ꯂꯩꯌꯦ ꯕꯣꯔꯣꯏ ꯈꯛꯇꯪꯒꯤ ꯐꯥꯝ ꯇꯧꯕꯗꯁꯨ ꯑꯗꯨꯝ ꯃꯣꯏꯁꯦ ꯇꯣꯡꯉꯦ ꯍꯥꯏꯌꯦ
ꯑꯥ
ꯑꯗꯨꯃꯥꯏꯅ ꯑꯗꯨꯒ ꯃꯣꯏꯒꯤ ꯑꯩꯈꯣꯏꯅ ꯂꯧ ꯊꯥꯔꯒ ꯑꯩꯈꯣꯏꯅ ꯃꯥ
ꯎꯗꯨꯗ ꯎꯝ
ꯃꯥꯔꯀꯦꯠꯇ ꯄꯤꯕ ꯍꯥꯏꯁ ꯃꯌꯥꯝ ꯄꯥꯜꯂꯒ ꯑꯩꯅ ꯑꯩꯈꯣꯏꯒꯤ ꯂꯩꯀꯥꯏꯒꯤ ꯑꯗꯩꯗ ꯌꯣꯜꯂꯨ ꯕꯗꯤ ꯌꯥ ꯄꯣꯟꯇꯦ ꯑꯗꯨ ꯂꯣꯏꯅ ꯁꯟꯗꯣꯛꯈꯤꯕ ꯑꯗꯨꯝꯕ ꯃꯊꯧ ꯇꯥꯏ ꯑꯗꯨꯅ ꯑꯗꯨꯒꯨꯝꯕꯁꯤꯡꯁꯦ ꯍꯥꯟꯅ ꯑ ꯇꯧꯗ꯭ꯔꯤꯉꯩꯗ ꯍꯥꯟꯅ ꯈ ꯊꯤꯗꯣꯛꯄꯩ ꯋꯥ ꯅꯠꯇꯕ ꯎꯝ
ꯎꯝ
ꯃꯗꯨꯗꯨꯪꯁꯨ ꯌꯥꯝ ꯃꯊꯧ ꯇꯥꯏ ꯈꯟꯅꯕꯗꯤ ꯃꯊꯧ ꯇꯥꯏ ꯈꯟꯕꯗꯤ ꯃꯊꯧ ꯇꯥꯏ ꯍꯥꯏꯕꯅꯤꯗ ꯑꯗꯣ ꯄꯨꯅꯃꯛꯁꯦ ꯄꯨꯝꯅꯃꯛꯁꯦ ꯇ꯭ꯔꯥꯏꯌꯦꯜ ꯑꯃ ꯍꯥꯟꯅ ꯂꯣꯏ ꯇꯧꯊꯣꯛꯄꯗꯤ ꯌꯥꯏ ꯍꯦꯛꯇ ꯑꯣꯏꯔꯅꯤ ꯈꯪꯕ ꯅꯠꯇꯕꯅꯤꯅ ꯍꯥꯟꯅ ꯇ꯭ꯔꯥꯏꯌꯦꯜ ꯇꯧꯊꯣꯛꯑꯒꯀꯣ
ꯀꯥꯟꯅꯔꯦ ꯀꯥꯟꯅꯔꯦ ꯑꯗꯨꯅ ꯍꯧꯖꯤꯛ ꯊꯕꯛ ꯇꯧꯗ꯭ꯔꯁꯨ ꯕꯤꯖꯤꯅꯦꯁ ꯍꯥꯏꯗꯤ ꯐꯥꯝ ꯇꯧꯕꯁꯤꯡꯁꯤꯅ ꯌꯥꯝ ꯊꯤ ꯀꯥꯟꯅꯔꯤꯁꯦ ꯌꯨꯇ꯭ꯌꯨꯕꯔ ꯂꯩꯔꯦꯟꯕ ꯃꯤꯠꯀ ꯂꯩꯔꯤꯕ ꯑꯗꯩ ꯑꯗꯨ ꯅꯠꯇꯕ ꯅꯨꯄꯥ ꯑꯃꯁꯨ ꯂꯩꯕꯅꯦ ꯁꯤꯖꯟ ꯐꯥꯔꯃꯔ ꯑꯅ ꯑꯃ ꯂꯩꯕꯗꯣ
ꯑꯥ ꯃꯗꯨ ꯑꯩꯈꯣꯏ ꯁꯤꯗꯅꯦ ꯁꯤꯗꯅꯦ ꯑꯩꯈꯣꯏꯒꯤ ꯃꯅꯥꯛꯇꯅꯦ
ꯑꯥ ꯑꯗꯨꯁꯨ ꯀꯥꯟ ꯑꯗꯨꯁꯨ ꯐꯖꯅ ꯇꯧꯕꯅꯦ ꯑꯗꯨ
ꯑꯥ ꯃꯣꯏꯔꯣꯝꯒꯤꯁꯦ ꯃꯣꯏꯔꯣꯝꯒꯤꯁꯦ ꯎꯝ ꯀꯩꯅꯣꯁꯦ ꯍꯤꯡꯒꯣꯜ ꯄꯣꯠꯁꯦ ꯐꯅꯩ ꯃꯁꯤꯁꯦ ꯀꯩꯅꯣꯁꯦ ꯃꯐꯝ ꯈꯨꯗꯤꯡꯒꯤ ꯍꯦꯛꯇ ꯐꯕꯒꯤ ꯋꯥ ꯅꯠꯇꯦ ꯃꯁꯤ ꯃꯐꯝ ꯂꯝ ꯂꯝꯒꯤ ꯃꯈ ꯈꯥ ꯄꯣꯜꯂꯦꯕ ꯀ ꯃꯣꯏꯔꯣꯝꯒꯤ ꯂꯝꯁꯦ ꯍꯣꯏ ꯃꯣꯏꯔꯣꯝꯒꯤ ꯂꯝꯁꯦ ꯂꯩꯍꯥꯎ ꯐꯩꯌꯦꯕ ꯑꯗꯨꯒ ꯑꯃꯨꯛ ꯥ ꯕꯤꯁꯦꯝꯄꯨꯔ ꯂꯣꯝꯗ ꯍꯥꯏꯇꯔꯒꯅ ꯁꯣꯝꯇ ꯀꯣꯛꯆꯤꯐꯥꯏ ꯀꯅ ꯂꯩꯕ ꯑꯗꯒꯤ ꯈꯣꯏꯖꯨꯃꯥꯟ ꯀꯥꯏꯅ ꯂꯩꯕꯁꯦ ꯈꯪꯉꯤꯗꯅꯀꯣ ꯈꯣꯏꯖꯨꯃꯥꯟ ꯀꯥꯛꯆꯤꯐꯥꯏꯒ ꯍꯥꯏꯕꯗꯣ ꯑꯗꯣꯝꯒꯤ ꯂꯝꯁꯤꯡꯁꯦ ꯑꯃꯨꯛ ꯂꯩꯍꯥꯎ ꯐꯩꯕ ꯑꯗꯨꯅ ꯃꯣꯏ ꯑꯗꯣꯝꯗꯗꯤ ꯄꯣꯠ ꯆꯩꯦꯛꯇ ꯊꯕꯒ ꯑꯗꯨꯝ ꯃꯄꯥꯟꯗ ꯄꯜꯂꯒ ꯍꯦꯟꯖꯥꯡꯅ ꯅꯨꯄꯤꯤꯁꯦ ꯌꯥꯝ ꯍꯣꯡꯉꯦ ꯍꯥꯏꯇꯥꯔꯦ ꯄꯣꯠ ꯆꯩꯁꯦ ꯑꯗꯨꯅ ꯃꯣꯏꯔꯣꯝꯗꯅ ꯄꯪꯄꯥꯟꯗ ꯄꯥꯜꯂꯦ ꯑꯗꯨꯗꯨꯅ ꯃꯣꯏꯔꯣꯝꯗꯅ ꯀꯩꯅꯣꯝꯃꯦꯛ ꯇꯧꯅꯤꯡꯉꯁꯨ ꯑꯗꯨꯝ ꯌꯥꯕꯗꯣ ꯑꯗꯨꯒ ꯑꯩꯈꯣꯏ ꯁ꯭ꯋꯥꯏꯒꯤꯁꯤꯅ ꯑ ꯇꯧꯅꯗꯦ ꯀꯅꯥꯝ ꯇꯧꯅꯗꯦ ꯑꯗꯨ ꯁ꯭ꯏꯁꯤꯗ ꯑꯩꯈꯣꯏꯒꯤ ꯑꯦꯟꯖꯥꯡ ꯅꯥꯄꯤ ꯊꯥꯕꯕꯨ ꯑꯣꯏꯔꯣ ꯍꯟꯖꯥꯡ ꯍꯟꯖꯥꯡ ꯅꯥꯄꯤ ꯊꯥꯕꯕꯨ ꯑꯣꯏꯔꯣ ꯑꯗꯨꯒꯨꯝꯕ ꯑꯣꯏꯔꯣ ꯀꯌꯥ ꯇꯧꯅꯗꯦ ꯁꯤꯗ ꯁ꯭ꯋꯥꯏꯗꯗꯤꯀꯣ ꯑꯗꯨꯒ ꯉꯥ ꯐꯥꯝ ꯑꯣꯏꯅ ꯇꯧꯅꯩꯌꯦ ꯀꯨꯠꯄ ꯂꯝ ꯀꯨꯠ ꯑꯗꯨꯅ ꯏꯁꯤꯡ ꯇꯨꯔꯦꯟꯅꯛ ꯑꯥ ꯑꯗꯨꯗꯨꯅ ꯑꯗꯨꯃꯥꯏꯅ ꯇꯧꯋꯦ ꯑꯗꯨꯒ ꯍꯩ ꯃꯃꯥꯡꯗ ꯏꯪꯈꯣꯜ ꯀꯣꯏꯕ ꯑꯣꯏꯅ ꯄꯥꯛꯅ ꯇꯧꯔꯝꯃꯦ ꯄꯥꯛꯅ ꯇꯧꯔꯝꯕꯗꯨꯁꯨ ꯑꯣꯏ
ꯎꯝ ꯑꯗꯣ ꯃꯅꯤꯄꯨꯔꯗ ꯅꯨꯃꯤꯠꯂꯩ ꯊꯥꯕꯁꯦ ꯆꯥꯅꯕꯒꯤ ꯇꯧꯗꯦ ꯍꯥꯏꯕ ꯊꯥꯎ ꯁꯨꯡꯕꯩ ꯑꯣꯏꯅ ꯇꯧꯋꯦ ꯍꯥꯏꯕ
ꯑꯗꯨ ꯀꯩꯅꯣ ꯀꯥꯟꯅꯔꯝꯒꯅꯤ ꯑꯗꯨ ꯊꯥꯎ ꯁꯪꯕꯗ
ꯑ ꯑꯗꯨꯒꯤꯅ ꯈꯪꯗꯦꯕ ꯆꯥꯕꯒꯤꯗꯤ ꯂꯣꯏ ꯆꯥꯊꯣꯛꯁꯅꯤꯅ ꯈꯟꯕꯩꯔꯥ ꯈꯪꯗꯦꯕ ꯊꯥꯎ ꯁꯨꯡꯕꯒꯤ ꯇꯧꯋꯦꯅ ꯀꯟꯅ ꯍꯥꯏꯔꯤꯔꯤꯕ ꯑꯗꯣ ꯑꯩꯈꯣꯏ ꯁꯤꯁꯦ ꯀꯥꯟꯅ ꯀꯥꯟꯅꯩ ꯑꯩꯗꯤ ꯍꯪꯒꯥꯝ ꯊꯥ ꯍꯪꯒꯥꯝ ꯊꯥꯎ ꯊꯥꯕꯗꯨ ꯀꯥꯟꯅꯗꯣ ꯌꯥꯝ ꯃꯥꯜꯂꯦ ꯍꯥꯏꯕ ꯍꯪꯒꯥꯝꯗꯣ ꯇꯧꯋꯤꯗꯅ ꯑꯗꯣ ꯑꯩꯈꯣꯏꯗꯤ ꯑꯩꯈꯣꯏ
ꯑꯦ ꯈꯣꯡꯖꯣꯝ ꯂꯣꯝꯗ ꯅꯠꯇꯅꯦꯍꯦ ꯑꯁꯣꯝꯒꯤ ꯑꯩꯈꯣꯏꯅ ꯆꯠꯂꯨꯕ ꯀꯔꯤꯒꯦ ꯃꯗꯨꯕꯣ ꯑꯩꯈꯣꯏꯅ ꯍꯩꯖꯤꯡꯄꯣꯠ ꯆꯠꯂꯨꯕꯗꯣ ꯀꯔꯤꯒꯦ ꯑꯗꯨꯒꯤ ꯂꯝꯗꯨꯕꯣ
ꯈꯝꯕ
ꯑꯁꯣꯝ ꯑꯁꯣꯝꯗ ꯕ꯭ꯔꯣꯖꯦꯟ ꯍꯣꯏꯔꯣꯝ ꯑꯅꯟꯗꯤ ꯍꯣꯏꯔꯣꯝꯒꯤꯗ ꯀꯩꯗ
ꯀꯩꯅꯣ ꯀꯩꯅꯣ ꯎꯝ ꯎꯝ ꯎꯝ ꯎꯝ ꯎꯝ ꯀꯩꯅꯣ
ꯎꯒꯌꯥꯝ ꯍꯧꯕꯗꯣ ꯑꯥ ꯑꯥ ꯑꯗꯣꯝꯗ ꯑꯗꯣꯝꯗꯁꯨ ꯃꯌꯥꯝ ꯊꯥꯅꯩꯗꯅꯀꯣ ꯑꯗꯨꯁꯨ ꯌꯥꯝ ꯊꯥꯍꯧꯋꯤ ꯍꯣꯏ ꯍꯣꯏ ꯍꯣꯏ ꯑꯗꯣꯝꯗꯁꯨ ꯃꯌꯥꯝ ꯊꯥꯅꯍꯧꯋꯤꯅ
ꯍꯣꯏ ꯍꯣꯏ ꯍꯣꯏ ꯑꯗꯨꯁꯨ ꯌꯥꯝ ꯀꯥꯟꯅꯩ ꯍꯥꯏꯕ ꯃꯥꯜꯂꯦ ꯑꯗꯣ ꯇꯥ ꯭ꯔꯥ ꯁꯤ ꯑꯉꯥꯡꯁꯦ ꯑꯩ ꯏꯅꯥꯛꯇ ꯂꯩꯔꯦꯕ ꯑꯝꯇ ꯃꯃꯥꯏ ꯃꯅꯥꯛꯇ ꯊꯤꯟꯇꯣꯛꯎꯒꯦ ꯑꯃꯨꯛ ꯇꯧꯔꯛꯀꯦ ꯑꯣꯀꯦ ꯋꯥꯔꯤ ꯃꯈꯥ ꯆꯠꯊꯁꯤ ꯊꯝꯃꯨꯀꯣ ꯎꯝ ꯎꯝ